ꯍꯨꯝ ꯍꯜꯂꯣ ꯍꯜꯂꯣ ꯑꯧ ꯋꯥꯔꯤꯗꯣ ꯑꯃꯨꯛ ꯃꯈꯥ ꯇꯥꯔꯁꯦ
ꯑꯥꯎ ꯀꯩ ꯇꯧꯔꯝꯃꯤꯅꯣ ꯍꯥꯟꯅꯁꯤꯕꯨ ꯍꯧꯖꯤꯛ
ꯑꯩꯔꯣ
ꯎꯝ
ꯁꯨꯝ ꯂꯩꯔꯝꯃꯤꯅꯤ
ꯍꯨꯍꯨ
ꯁꯨꯝ ꯂꯩꯕ ꯅꯠꯇꯅ ꯂꯩꯇꯦꯅꯦ
ꯃꯥꯅꯦ ꯃꯥꯅꯦ ꯑꯁꯣꯝꯗ ꯕꯤꯖꯤ ꯂꯩꯅ ꯍꯥꯏꯈ꯭ꯔꯦꯅꯦ ꯏꯕꯥꯅꯤ ꯋꯥꯔꯤ ꯁꯥꯍꯧꯈꯤꯕꯩ
ꯑꯍꯍ ꯑꯣ
ꯀꯩꯁꯨ ꯀꯥꯏꯗꯦ ꯑꯩꯗꯤ ꯑꯍꯥꯟꯕ ꯃꯤ ꯑꯍꯥꯟꯕ ꯂꯥꯛꯆꯕ ꯃꯤꯒꯤ ꯑꯗꯨꯝ ꯄꯥꯏꯕꯅꯦ
ꯎꯝ ꯑꯗꯨ ꯀꯩꯅꯣ ꯇꯧꯗꯦ ꯀꯣꯟꯅ ꯍꯥꯏꯔꯣ ꯑꯗꯨ
ꯑ
ꯀꯃꯥꯏ ꯀꯃꯥꯏꯅ ꯇꯧꯔꯒꯦ ꯍꯧꯖꯤꯛꯀꯥꯟ ꯋꯦꯗꯔꯁꯤꯕꯣ
ꯋꯦꯗꯔ ꯅꯣꯡ ꯈꯔ ꯆꯨ ꯅꯨꯡꯁꯥ ꯈꯔ ꯁꯥ ꯈꯔ ꯏꯪ
ꯁꯤꯅꯗꯤ ꯐꯩꯗꯀꯣ ꯃꯅꯤꯄꯨꯔꯗꯗꯤ
ꯑꯦ ꯑꯩꯈꯣꯏꯅ ꯌꯥꯝ ꯐꯔꯤꯅꯦꯍꯦ ꯑꯇꯣꯞꯄ ꯂꯝꯗ ꯑꯩꯅ ꯄꯩꯈꯥꯒ ꯊꯥꯕ ꯆꯠꯂꯨꯕꯗꯨꯗꯤ ꯌꯥꯝ ꯊꯤꯅ ꯑꯣꯝꯆꯥꯛꯅꯔꯒ ꯅꯞ ꯅꯞ ꯂꯥꯎꯕꯗꯣ ꯑꯗꯨ ꯍꯥꯏꯔꯒ ꯂꯝꯁꯦ ꯊꯪꯅꯔꯤꯅꯤꯀꯣ ꯑꯗꯨꯏꯁꯨ ꯌꯥꯝ ꯈꯦꯠꯅꯩꯀꯣ ꯋꯦꯗꯔꯁꯦ
ꯑꯥ
ꯃꯣꯏꯅ ꯑꯩꯈꯣꯏꯗꯒꯤ ꯍꯦꯟꯅ ꯑꯩꯈꯣꯏꯗꯤ ꯆꯤꯡꯅꯕꯨ ꯀꯣꯏꯔꯤ ꯃꯣꯏꯗꯤ ꯆꯤꯡ ꯂꯩꯔꯁꯨ ꯍꯥꯏꯕꯗꯤ ꯌꯥꯝ ꯆꯅꯞꯅꯩ
ꯎꯝ
ꯑꯗꯨꯅꯅꯦ
ꯅꯨꯡꯉꯥꯏꯕꯅꯤꯅ ꯃꯅꯤꯄꯨꯔꯅ ꯍꯦꯟꯅ
ꯃꯅꯤꯄꯨꯔ ꯋꯦꯗꯔ ꯌꯥꯝ ꯅꯨꯡꯁꯤꯗ
ꯎꯝ
ꯃꯄꯥꯟ ꯂꯝ ꯆꯠꯈ꯭ꯔ ꯀꯥꯟꯗꯁꯨ ꯅꯤꯡꯁꯤꯡꯉꯦ ꯑꯗꯨꯝ
ꯎꯝ ꯀꯥꯡꯒ ꯀꯨꯏꯔꯛꯇ꯭ꯔꯦ ꯀꯣꯏꯕꯒ ꯆꯠꯇꯣꯏꯔꯣ
ꯄꯩꯈꯥ ꯐꯥꯎꯗ꯭ꯔꯤꯁꯤꯒꯗꯤ ꯀꯗꯥꯥꯏꯗ ꯆꯠꯀꯅꯤ
ꯑꯗꯨꯗꯤ ꯑꯗꯨ ꯑꯦꯛꯖꯥꯝ ꯑꯃ ꯊꯥꯔꯕꯅꯤꯅ ꯀꯨꯝꯍꯩ ꯍꯔꯥꯎꯗꯤ ꯌꯥꯎꯗ꯭ꯔꯦ
ꯌꯥꯎꯔꯤꯉꯗ ꯑꯗꯨꯕꯨꯗꯤ ꯅꯨꯄꯥ ꯃꯆꯥꯅꯤꯅ ꯈꯔ ꯉꯥꯎꯁꯟꯅꯕ ꯍꯥꯏꯗꯨꯅꯤ
ꯑ ꯍꯟꯗꯛ ꯌꯥꯎꯁꯪꯒꯤ ꯊꯥꯕꯜꯒ ꯆꯣꯡꯈꯤꯕ꯭ꯔꯣ
ꯑꯁ ꯆꯣꯡꯕꯒꯗꯤ ꯍꯩꯇꯦ ꯑꯃ ꯁꯨꯝ ꯆꯩ ꯑꯃꯅ ꯁꯨꯝ ꯀꯣꯏꯍꯥꯏ ꯍꯥꯏꯕꯩ ꯇꯥꯏꯞꯇ ꯆꯣꯡꯕꯗꯤ ꯍꯣꯏ ꯈꯔ ꯈꯔ ꯈꯔ
ꯑꯥ ꯍꯦꯍꯦ
ꯑꯗꯨ ꯅꯠꯇꯅꯗꯤ ꯍꯩꯇꯦ
ꯀꯨꯝꯍꯩ ꯍꯔꯥꯎꯗ ꯀꯔꯝꯕꯅ ꯏꯄꯥꯝ ꯄꯥꯝꯒꯦ
ꯑꯩꯒꯤ ꯑꯣꯏꯅꯗꯤ ꯌꯥꯎꯁꯪꯅ ꯅꯨꯡꯉꯥꯏ
ꯎꯝ ꯃꯤ ꯂꯣꯏꯅ ꯑꯗꯨꯝ ꯄꯥꯝꯅꯕꯖꯥꯠꯅꯦ
ꯍꯟꯗꯛꯀꯤ ꯌꯥꯎꯁꯪꯗꯤ ꯐꯟ ꯅꯨꯡꯉꯥꯏꯈ꯭ꯔꯕꯅꯤ ꯀꯩꯅꯣ
ꯎꯝ
ꯃꯌꯥꯝꯅ ꯏꯁꯤꯡꯕꯨ ꯆꯥꯏꯅꯗꯅ ꯈꯣꯠꯇꯅ ꯇꯧꯅꯕꯗꯣ ꯂꯝ ꯂꯝꯒꯤ
ꯑꯧ
ꯑꯗꯨꯝꯗꯤ ꯌꯥꯝ ꯅꯨꯡꯉꯥꯏꯅꯤ ꯑꯩ ꯌꯥꯎꯍꯧꯗ꯭ꯔꯦ ꯑꯗꯣ
ꯑꯥ
ꯑꯩꯅ ꯊꯣꯛꯄ ꯀꯥꯟꯗ ꯍꯦꯛꯇ ꯇꯧꯗꯕ
ꯌꯥꯎ ꯐꯪꯗꯦꯗ ꯍꯟꯗꯛꯇꯤ ꯌꯥꯎꯁꯪꯒ
ꯑꯣ ꯑꯣ ꯊꯕꯛ ꯆꯤꯟꯕꯒꯤ
ꯎꯝ
ꯀꯩꯁꯨ ꯀꯥꯏꯗꯦꯗ ꯍꯧꯖꯤꯛ ꯌꯥꯎꯍꯧꯗꯕꯗꯨꯅ ꯀꯣꯟꯅ ꯅꯨꯡꯉꯥꯏꯗꯣꯏꯅꯤ
ꯃꯥꯅꯦ
ꯈꯪꯉꯦ
ꯍꯧꯖꯤꯛ ꯋꯥꯔꯒ ꯀꯣꯟꯅ ꯅꯨꯡꯉꯥꯏꯌꯦꯗꯣ
ꯑꯧ ꯍꯧꯖꯤꯛ ꯅꯨꯉꯥꯏ
ꯑꯗꯣ ꯍꯧꯖꯤꯛ ꯅꯨꯡꯉꯥꯏꯔꯒ ꯍꯧꯖꯤꯛ ꯅꯨꯡꯉꯥꯏꯔꯒ ꯀꯣꯟꯅ ꯅꯨꯡꯉꯥꯏꯕꯗꯤ ꯌꯥꯗꯕ꯭ꯔꯕ
ꯌꯥꯗꯕꯅꯤ ꯈꯔ ꯇꯥꯡꯅ ꯊꯣꯛꯑꯦ ꯌꯥꯗꯤ ꯌꯥꯔꯝꯒꯅꯤ
ꯎꯝ ꯈꯪꯗꯦꯗ ꯑ ꯀꯣꯂꯦꯖꯀꯤ ꯃꯇꯝꯒꯗꯣ ꯌꯥꯝ ꯅꯨꯡꯉꯥꯏꯒꯤ
ꯑꯩꯈꯣꯏꯗꯤ ꯀꯣꯂꯦꯖꯀꯤ ꯃꯇꯝꯒ ꯅꯨꯡꯉꯥꯏꯐꯝ ꯐꯪꯍꯧꯗ꯭ꯔꯦ ꯂꯣꯏꯒꯤꯕꯅ ꯍꯥꯟꯒ꯭ꯔꯦ
ꯑ
ꯇꯧꯔꯛꯈꯤꯕ
ꯏꯟꯁꯥꯡꯒꯥꯗꯤ ꯀꯩꯅ ꯏꯄꯥꯝ ꯄꯥꯝ ꯆꯥꯏ
ꯑꯩꯁꯦ ꯊꯥꯏꯅꯗꯤ ꯎꯇꯤꯗ ꯉꯥꯎꯔꯝꯕꯅꯦ ꯍꯧꯖꯤꯛꯇꯤ ꯑꯣꯛꯀꯨꯝꯕ ꯌꯦꯟꯒꯨꯝꯕ
ꯑꯗꯨꯅꯖꯨꯅꯦ ꯍꯛꯆꯥꯡ ꯆꯥꯎꯔꯤꯁꯦ ꯈꯤꯇꯪ
ꯑꯥ ꯃꯥꯅꯦ ꯈꯔ ꯋꯥꯛꯀꯤꯡ ꯆꯠꯂꯣ ꯆꯥꯕ ꯂꯣꯏꯔꯒ
ꯋꯥꯀꯤꯡꯒꯗꯤ ꯑꯗꯨꯝ ꯆꯠꯂꯤꯅꯤꯗ ꯆꯥꯕꯗꯨꯅ ꯁꯔꯨꯛ ꯍꯦꯟꯕ ꯋꯥꯀꯤꯡꯅ ꯌꯥꯝꯗꯕ ꯑꯗꯨꯒꯤꯅꯦ ꯆꯦꯟꯗꯕꯗꯤ ꯅꯠꯇꯦ
ꯑꯥ ꯊꯥꯎ ꯌꯥꯝ ꯆꯥꯕꯖꯨ ꯐꯠꯇꯦꯗ
ꯑꯩꯗꯤ ꯐꯨꯠꯂꯒ ꯆꯥꯕꯁꯨ ꯌꯥꯎꯋꯦꯗ ꯍꯥꯏꯕꯗꯤ ꯀꯥꯡꯁꯣꯏꯌꯨ ꯀꯩꯌꯨ ꯇꯧꯔꯒ ꯌꯦꯟꯒꯤ
ꯎꯝ
ꯑꯁꯦꯡꯕꯩꯗꯤ
ꯄ꯭ꯔꯣꯇꯤꯟ ꯏꯟꯇꯦꯛꯁꯦ ꯇꯧꯅꯕꯗꯃꯛꯇꯗꯤ ꯁꯥ ꯆꯥꯕꯁꯦ ꯐꯗꯤ ꯐꯕꯅꯦꯕ
ꯑꯥ
ꯑꯗꯣ ꯑꯩꯈꯣꯏꯅ ꯊꯥꯎ ꯊꯛꯆꯟꯕꯁꯤꯅ ꯁꯣꯏꯔꯤꯅꯤ
ꯃꯥꯅꯦ ꯑꯗꯣ ꯊꯥꯎ ꯌꯥꯎꯗ꯭ꯔꯗꯤ ꯑꯃꯨꯛꯁꯨ ꯍꯥꯎꯇꯕꯀꯣ ꯍꯥꯎꯕꯒꯤꯇꯪ ꯈꯜꯂꯒ ꯆꯥꯅꯕꯩꯅꯦꯕ
ꯃꯥꯅꯦ
ꯊꯥꯎ ꯍꯦꯛ ꯇꯧꯒ꯭ꯔꯗꯤ ꯍꯥꯎꯋꯤꯗꯅ ꯏꯟꯁꯥꯡ ꯈꯨꯗꯤꯡꯃꯛꯁꯦ
ꯑꯗꯨꯅ ꯁꯝꯅ ꯍꯥꯏꯔꯕꯗ ꯖꯤꯝ ꯁꯥꯟꯅꯕꯩ ꯀꯥꯡꯕꯨꯅꯗꯤ ꯑꯗꯨ ꯆꯞ ꯃꯥꯟꯅꯕ ꯆꯤꯟꯖꯥꯛꯇ ꯆꯥꯔꯁꯨ ꯃꯣꯏ ꯊꯥꯎ ꯌꯥꯎꯗꯕꯤꯗ
ꯀꯡꯉꯧ ꯉꯧꯕꯒꯨꯝꯕ ꯅꯠꯇ꯭ꯔꯒꯅ ꯁꯨꯝ ꯂꯩꯗꯅ ꯃꯑꯣꯡ ꯃꯑꯣꯡ ꯇꯧꯕꯗ ꯃꯣꯏꯁꯨ ꯆꯥꯔꯤꯗꯨꯅꯤ
ꯍꯣꯏ ꯃꯣꯏꯗꯤ ꯃꯤꯠ ꯀꯩꯅꯣ ꯆꯥꯔꯖꯨ ꯐꯨꯠꯂ ꯆꯥꯏꯗꯣ
ꯑꯁꯦꯡꯕꯩꯗꯤ ꯃꯤꯠꯁꯦ ꯆꯥꯔꯤꯒꯩ ꯀꯩꯅꯣ ꯇꯧꯗꯣꯏꯅꯦ ꯑꯩꯈꯣꯏꯒꯤ ꯕꯣꯗꯤꯁꯤꯅ ꯑꯗꯨ ꯆꯥꯛ ꯑꯗꯨ ꯆꯥꯊꯣꯛꯅꯕ ꯍꯣꯠꯅꯕꯗ ꯑꯦꯅꯔꯖꯤ ꯇꯤꯡꯕꯗꯨꯅ ꯌꯥꯡ ꯀꯪꯊꯐꯝ ꯊꯣꯛꯄꯅꯦꯕ
ꯎꯝ
ꯑꯗꯣ ꯑꯩꯈꯣꯏ ꯃꯅꯤꯄꯨꯔꯗꯤ ꯈꯪꯉꯤꯗꯅ
ꯍꯣꯏ
ꯍꯥꯎꯇꯕꯗꯤ ꯌꯥꯗꯦꯗꯅ
ꯃꯥꯅꯤ
ꯑꯗꯨꯅꯤ ꯁꯣꯏꯔꯤꯖꯦ
ꯍꯨꯝ ꯍꯨꯝ
ꯑꯥ
ꯀꯔꯝ ꯀꯣꯏꯕꯒꯗꯤ ꯆꯠ ꯀꯩꯅꯣ ꯇꯧꯕ ꯄꯥꯝꯕ꯭ꯔꯥ ꯆꯠꯄ ꯈꯣꯠꯄ ꯆꯠꯅꯤꯡꯕ ꯂꯝꯒ ꯆꯠ ꯂꯩꯕ꯭ꯔꯕ
ꯀꯣꯏꯕ ꯂꯥꯡꯕꯗꯤ ꯌꯥꯝ ꯊꯤꯅ ꯄꯥꯝꯃꯤ ꯆꯠꯅꯤꯡꯕ ꯂꯝ ꯌꯥꯝ ꯂꯩ ꯄꯩꯁꯥꯖꯦ ꯄꯥꯏꯗꯕ
ꯃꯥꯅꯤ
ꯁꯦꯟ ꯊꯣꯛꯇ꯭ꯔꯗꯤ ꯅꯨꯡꯉꯥꯏꯕꯝ ꯈꯪꯗꯦꯗꯣ
ꯎꯝ
ꯁꯦꯟ ꯊꯣꯛꯅꯕ ꯑꯃꯨꯛ ꯋꯥꯗꯗꯤ ꯑꯃꯨꯛ
ꯑꯗꯣ ꯍꯧꯖꯤꯛꯀꯥꯟꯗꯤ ꯎꯝ ꯆꯠꯅꯤꯡꯕ ꯃꯐꯝ ꯍꯥꯏꯔꯒ ꯑꯥꯔ ꯔꯤꯜꯁꯀꯨꯝꯕꯗꯒ ꯎꯕ ꯀꯥꯟꯗꯗꯤ ꯐꯖꯗ꯭ꯔꯥ ꯑꯗꯣ ꯆꯠꯂꯀꯥꯟꯗꯗꯤ ꯗꯨꯝ ꯐꯖꯕꯗꯨꯗꯤ ꯑꯣꯏꯗꯦꯕ
ꯑꯗꯨ ꯑꯗꯨꯅꯦ ꯈꯨꯅꯝ ꯈꯨꯅꯝꯗ ꯂꯩꯔꯦ ꯗꯨꯅꯤ ꯍꯦꯛ ꯍꯦꯛ ꯈꯤꯇꯪ ꯈꯤꯇꯪ ꯈꯤꯇꯪ ꯐꯖꯕ ꯈꯤꯇꯪ ꯐꯖꯕ ꯃ ꯃꯥꯏꯀꯩ ꯑꯃ ꯌꯦꯡꯉꯒ ꯅꯝꯈꯤꯕꯩꯅꯦꯕ ꯗꯨꯅ
ꯍꯣꯏ
ꯁꯝꯅ ꯍꯥꯏꯔꯕꯗ ꯆꯦꯔꯤ ꯕ꯭ꯂꯣꯁꯝꯒ ꯇꯧꯔꯤꯀꯥꯟꯗꯨꯗ
ꯎꯝ
ꯃꯤꯅ ꯐꯖꯩ ꯐꯖꯩꯅ ꯀꯥꯞꯅꯔꯨꯔ ꯊꯧꯑꯣꯏꯟ ꯆꯠꯂꯀꯥꯟꯗꯅ ꯄꯥꯝꯕꯤ ꯑꯝꯈꯛ ꯍꯧꯔꯝꯕꯗꯣ ꯃꯤꯗꯨꯅ ꯅꯝꯕ ꯍꯩ ꯕ ꯑꯣꯏ ꯂꯩꯔꯝꯕꯗꯣ
ꯑꯗꯒꯤ ꯍꯧꯖꯤꯛ ꯃꯅꯤꯄꯨꯔꯗ ꯂꯩꯕꯗꯣ ꯑꯦꯄꯜ ꯐꯥꯝ ꯀꯥꯏꯅ ꯂꯩꯕꯗꯣ
ꯑꯥ
ꯑꯗꯨꯗꯣ ꯌꯥꯝ ꯐꯖꯅꯒ ꯎꯗ꯭ꯔꯥ
ꯑꯗꯨꯒ ꯆꯠꯂꯨꯔꯥ
ꯑꯗꯨ ꯆꯠꯂꯀꯥꯟꯗꯗꯤ ꯐꯕꯨꯗꯤ ꯐꯖꯩ ꯑꯗꯨ ꯆꯠꯂꯀꯥꯟꯗꯗꯤ ꯗꯨꯝ ꯀꯩꯅꯣ ꯇꯪꯅꯦꯕ ꯄꯨꯈ꯭ꯔꯤ ꯂꯩꯔꯒ ꯂꯝꯕꯤ ꯃꯄꯥꯟꯒ ꯇꯧꯔꯒ ꯑꯗꯨꯝꯕ ꯇꯡꯅꯦ ꯍꯥꯏꯕ
ꯃꯥꯅꯦ ꯃꯥꯅꯦ ꯑꯩ ꯆꯠꯂꯨꯔꯦ ꯅꯨꯡꯉꯥꯏ ꯑꯗꯨꯗꯣ
ꯎꯝ ꯀꯩꯅꯣꯒꯨꯝꯕ ꯀꯔꯤ ꯃꯌꯥꯝ ꯄꯨꯜꯂꯒ ꯆꯠꯂꯀꯥꯟꯗꯕꯨꯗꯤ ꯅꯨꯡꯉꯥꯏꯗꯣꯏꯅꯤ
ꯅꯪꯗꯤ ꯀꯣꯏꯕ ꯄꯥꯝꯗ꯭ꯔꯣ
ꯑꯩꯁꯦ ꯀꯣꯏꯕꯁꯦ ꯄꯥꯝꯗꯦꯗ ꯑꯩꯗꯤ ꯆꯠꯇꯦ ꯀꯌꯥ
ꯌꯨꯝꯗꯩ ꯍꯦꯟꯗꯦ
ꯆꯠꯂꯖꯨ ꯌꯥꯝ ꯇꯥꯡꯅ ꯆꯠꯂꯦ
ꯌꯨꯝꯗꯒꯤ ꯊꯕꯛ ꯊꯕꯛꯇꯒꯤ ꯌꯨꯝ
ꯎꯝ ꯑꯗꯨꯅꯦ ꯇꯧꯔꯤꯁꯦ
ꯕꯣꯔꯤꯡ ꯆꯨꯗ꯭ꯔꯣ
ꯑꯗꯣ ꯆꯠꯄ ꯍꯥꯏꯁꯤꯌꯣ ꯏꯇꯣꯝꯇ ꯆꯠꯂꯗꯤ ꯇꯜꯂꯤꯗꯅ ꯑꯗꯣ ꯏꯃꯥꯟꯅꯕꯤꯒ ꯄꯨꯂꯞꯀ ꯆꯠꯂꯒꯗꯤ ꯑꯃꯨꯛ ꯅꯨꯡꯉꯥꯏꯗꯅ
ꯃꯥꯅꯤ ꯑꯗꯣ ꯃꯇꯝꯗꯤ ꯁꯪꯅꯔꯝꯃꯔꯣꯏ
ꯑ ꯍꯧꯖꯤꯛꯀꯥꯟ ꯑꯗꯨꯝ ꯌꯥꯅꯗꯕꯒꯤ ꯁꯪꯅꯗꯕ
ꯆꯞ ꯃꯥꯟꯅꯩ ꯑꯗꯨ ꯁꯪꯒꯥ ꯃꯌꯥꯝꯁꯤꯁꯨ ꯊꯕꯛ ꯂꯣꯏ ꯇꯧꯈ꯭ꯔꯕꯅꯤꯅ
ꯍꯣꯏ ꯃꯥꯅꯦ ꯐꯖꯕꯗꯤ ꯌꯥꯝ ꯂꯩꯕꯅꯤꯗ ꯃꯅꯤꯄꯨꯔꯗꯗꯤ
ꯃꯐꯝ ꯐꯅ ꯐꯖꯔꯁꯨ ꯄꯨꯜꯂꯤꯕ ꯃꯤꯗꯣ ꯅꯨꯡꯉꯥꯏꯇ꯭ꯔꯒꯗꯤ ꯅꯨꯡꯉꯥꯏꯐꯝ ꯈꯪꯗꯕꯅꯤ
ꯑꯗꯨꯁꯨ ꯅꯨꯡꯉꯥꯏꯇꯕ ꯎꯝ
ꯆꯞ ꯃꯥꯟꯅꯅ ꯆꯞ ꯃꯥꯟꯅꯅ ꯃꯐꯝꯁꯦ ꯀꯔꯤꯝꯇ ꯐꯖꯗ꯭ꯔꯁꯨ ꯄꯨꯜꯂꯤꯕ ꯃꯤ ꯅꯨꯡꯉꯥꯏꯔꯒꯗꯤ ꯑꯗꯨꯝ ꯅꯨꯡꯉꯥꯏꯕꯅꯦ
ꯑꯥꯎ
ꯋꯥꯏꯐ
ꯍꯟꯗꯛ ꯌꯥꯝ ꯀꯩꯅꯣꯒ ꯇꯧꯈꯤꯕꯗꯣ ꯊꯝꯕꯥꯜ ꯍꯧꯕꯒꯤ ꯃꯐꯝ ꯃꯌꯥꯝ ꯊꯦꯡꯅꯕꯗꯣ
ꯑꯗꯨꯏꯗꯣ ꯐꯠꯇꯦ ꯍꯥꯏꯌꯦ
ꯑꯗꯨ ꯆꯠꯄ꯭ꯔꯥ ꯕ ꯆꯠꯄꯗꯤ
ꯆꯠꯇꯦ ꯑꯩ ꯑꯗꯨ ꯃꯇꯝꯗ ꯄꯩꯈꯥꯒꯤ
ꯑꯗꯨ ꯃꯐꯝ ꯌꯥꯝ ꯌꯥꯝꯃꯦ
ꯑꯣ ꯍꯟꯗꯛꯁꯦ ꯑꯩꯅ ꯌꯦꯡꯕꯗ ꯍꯟ ꯍꯟꯗꯛꯁꯦ ꯑꯩꯅ ꯌꯦꯡꯕꯗ ꯂꯤꯂꯣꯡ ꯂꯝꯕꯤ ꯆꯠꯄ ꯀꯥꯟꯗ ꯄꯔꯦꯡ ꯁꯥꯟꯅ ꯍꯪꯆꯦꯠ ꯍꯦꯠꯇ ꯀꯩꯅꯣ ꯇꯧꯔꯝꯃꯦ ꯌꯣꯜꯂꯝꯃꯦ ꯋꯦꯗꯔꯁꯤꯅꯖꯨ ꯑꯣꯏꯗꯣꯏꯅꯤꯀꯣ
ꯃꯥꯅꯤ ꯑꯣꯏꯗꯅꯤ
ꯅꯣꯡꯖꯨꯊꯥꯁꯦ ꯂꯥꯛꯇꯧ ꯋꯥꯠꯂꯤꯕꯣ ꯅꯠꯇ꯭ꯔ ꯍꯧꯔꯕꯣ
ꯍꯧꯖꯤꯛ ꯍꯧꯔꯕꯅꯦ
ꯑꯣ
ꯆꯨꯕ ꯍꯧꯔꯦꯗꯅ ꯍꯧꯖꯤꯛꯇꯣ
ꯃꯥꯅꯦ
ꯑꯗꯨ ꯆꯨꯕ ꯍꯥꯏ ꯌꯥꯝ ꯅꯣꯛꯅꯤꯡꯕꯅ ꯅꯨꯡꯗꯥꯡꯁꯦ ꯆꯨꯔꯅꯦꯕ
ꯎꯝ
ꯑꯌꯨꯛꯇꯅ ꯑꯃꯨꯛ ꯆꯨꯔꯔꯣꯏ
ꯑꯃꯔꯣꯝꯗ ꯐꯠꯇ꯭ꯔꯣ ꯇꯨꯝꯕ ꯅꯨꯡꯉꯥꯏꯗꯣꯏꯅꯤ
ꯑꯥ ꯑꯗꯣ ꯊꯕꯛ ꯏꯪꯈꯥꯡ ꯆꯠꯄꯗꯁꯨ ꯑ ꯅꯨꯡꯗꯤ ꯅꯨꯡꯉꯥꯏꯕ ꯆꯨꯗ꯭ꯔꯕꯨꯗꯤ
ꯑꯥꯎ
ꯑꯗꯣ ꯍꯥꯟꯅꯗꯤ ꯁꯨꯃꯥꯏꯅ ꯇꯧꯗꯦꯗꯅ
ꯉꯁꯥꯏ ꯍꯣꯏ ꯑꯗꯨ ꯍꯥꯏꯔꯒ ꯗꯤ ꯃꯅꯤꯄꯨꯔꯖꯦ ꯊꯥꯏꯅꯗꯤ ꯋꯦꯗꯔꯖꯦ ꯌꯥꯝ ꯊꯤ ꯅꯨꯡꯉꯥꯏꯔꯝꯕꯅꯦ ꯍꯧꯖꯤꯛ
ꯎꯝ ꯍꯧꯖꯤꯛꯇꯤ ꯑꯗꯨ ꯆꯦꯟꯖꯁ ꯂꯥꯛꯄꯒꯤꯅꯦ ꯀꯩꯅꯣꯒ ꯇꯧꯔꯤꯗꯣ ꯑꯩꯈꯣꯏꯖꯤꯗ ꯐꯪꯉꯝꯗꯕꯒ ꯐꯪꯉꯤꯗꯣ
ꯒꯥꯔꯤꯒꯤ ꯃꯁꯤꯡ ꯍꯦꯟꯒꯠꯄꯗ ꯃꫭꯟꯗ ꯑꯣꯏꯗꯣꯏꯅꯦ
ꯎꯝ
ꯌꯨꯝꯊꯣꯡ ꯈꯨꯗꯤꯡꯒꯤ ꯒꯥꯔꯤꯖꯦ ꯃꯤ ꯃꯁꯤꯡꯗꯨꯒ ꯆꯞ ꯃꯥꯟꯅꯅ ꯒꯥꯔꯤꯖꯨ ꯂꯩꯅꯔꯦꯗꯅ
ꯎꯝ
ꯑꯗꯨꯅꯁꯨ ꯑꯣꯏꯗꯣꯏꯅꯦ
ꯃꯥꯅꯦ ꯑꯗꯒꯤ ꯍꯥꯟꯅꯗꯤ ꯑꯩꯈꯣꯏ ꯃꯅꯤꯄꯨꯔꯗ ꯐꯪꯗꯕ ꯄꯣꯠꯀꯥꯖꯦ ꯑꯗꯨꯝ ꯐꯪꯉꯕꯅꯦꯕ ꯍꯧꯖꯤꯛꯀꯥꯟꯗꯣ
ꯑꯗꯨ ꯎꯝ ꯃꯥꯅꯦ ꯃꯥꯅꯦ
ꯑꯦꯄꯜ ꯊꯥꯕ ꯀꯥꯏꯖꯦ ꯊꯥꯏꯅꯗꯤ ꯌꯥꯝ ꯇꯥꯡꯅ ꯊꯣꯛꯇ꯭ꯔꯥ
ꯎꯝ
ꯑꯗꯣ ꯍꯧꯖꯤꯛ ꯋꯦꯗꯔ ꯆꯦꯟꯖꯁꯇꯣ ꯂꯥꯛꯄꯩꯅꯦꯕ ꯄꯣꯠꯀ ꯊꯥꯕꯗꯒ ꯀꯩꯅꯣ ꯍꯤꯡꯉꯤꯗꯣ
ꯑꯦꯄꯜ ꯐꯥꯝꯒ ꯂꯩꯔꯤꯖꯤꯗꯤ
ꯎꯝ ꯗꯨ ꯍꯥꯟꯅꯗꯤ ꯇꯥꯡꯅ ꯊꯣꯛꯏꯗꯅ
ꯃꯥꯅꯦ ꯍꯥꯟꯅꯗꯤ ꯀꯥꯏ ꯀꯁꯃꯤꯔ ꯂꯣꯝꯗꯩ ꯑꯗꯨꯝ ꯂꯩꯅꯔꯝꯕꯅꯦ ꯄꯨꯔꯥ ꯏꯟꯗꯤꯌꯥꯖꯦ
ꯑꯥ ꯑꯗꯩ ꯑꯦꯕꯣꯀꯥꯗꯣ ꯀꯥꯗꯣ ꯊꯥꯏꯅꯗꯤ ꯌꯥꯝ ꯇꯥꯡꯉꯦꯕ ꯆꯥꯏꯌꯦ ꯀꯥꯏꯅ ꯇꯧꯔꯒ
ꯑꯗꯨ ꯍꯥꯏꯔꯒ ꯑꯕꯣꯀꯥꯗꯨꯖꯨ ꯁꯨꯡꯆꯥ ꯆꯥꯗ꯭ꯔꯤ ꯀꯃꯥꯏꯅ ꯇꯧꯒꯦ
ꯑꯗꯨꯝ ꯇꯦꯁꯇꯣ ꯍꯩꯅꯕ ꯃꯤꯅꯗꯤ ꯍꯩꯅꯅꯤꯀꯣ ꯑꯗꯨꯒ ꯍꯩꯅꯗꯕ ꯃꯤꯅꯗꯤ ꯍꯩꯅꯔꯣꯏ ꯍꯥꯏꯗꯤ ꯆꯥꯕ ꯀꯥꯟꯗ ꯌꯥꯝ ꯆꯝꯃꯦꯕꯀꯣ
ꯃꯤꯅ ꯍꯥꯏꯕꯗ ꯕꯇꯔꯒꯤ ꯇꯥꯏꯞꯇ ꯇꯧꯋꯦ ꯍꯥꯏꯌ‌ꯦ
ꯇꯧꯗ‌ꯦꯌꯦ ꯑꯩꯅ ꯆꯥꯕ ꯀꯥꯟꯗꯗꯤ ꯌꯥꯝ ꯆꯝ ꯍꯥꯏꯗꯤ ꯃꯥꯒꯤ ꯇꯦꯁꯇꯣ ꯆꯝꯃꯦꯕ ꯑꯗꯨꯒ ꯏꯁꯃꯦꯜ ꯑꯃꯕꯨꯗꯤ ꯍꯣꯏ ꯊꯣꯛꯄ
ꯅꯨꯡꯁꯤꯕ ꯃꯅꯝ ꯅꯨꯡꯁꯤꯕ
ꯎꯝ ꯆꯥꯕ ꯀꯥꯟꯗ ꯑꯗꯣ ꯍꯩꯅꯗꯕ ꯃꯤꯅꯗꯤ ꯍꯩꯅꯔꯣꯏꯕ ꯕꯇꯔꯗꯤ ꯂꯣꯏ ꯃꯤ ꯈꯨꯗꯤꯡꯃꯛ ꯍꯩꯅꯩꯗꯅ
ꯑꯥ
ꯍꯩꯅꯗ꯭ꯔꯅꯦ
ꯑꯧ
ꯑꯗꯨꯗꯣ ꯆꯥꯕ ꯀꯥꯟꯗ ꯑꯗꯨꯝ ꯆꯝꯃꯦ ꯑꯩ ꯑꯩꯒꯤ ꯑꯣꯏꯅꯗꯤ
ꯑꯩ ꯑꯃꯝꯇ ꯌꯦꯡꯉꯨ ꯇꯥꯔꯦ ꯀꯌꯥ ꯄꯤꯔꯤꯒꯦ ꯍꯧꯖꯤꯛꯀꯥꯟꯖꯤꯕꫭ ꯑꯦꯕꯣꯀꯥꯗꯣ
ꯈꯪꯗ꯭ꯔꯦ ꯍꯧꯖꯤꯛꯀꯥꯟꯗꯤ ꯆꯥꯗ꯭ꯔꯕꯅꯤꯅ
ꯑꯁꯨꯛ ꯀꯨꯏꯅ ꯑꯁꯨꯛ ꯀꯨꯏꯅ ꯄꯨꯟꯁꯤꯗ ꯑꯩ ꯆꯥꯗ꯭ꯔꯤꯕ ꯄꯣꯠ ꯌꯥꯝ ꯂꯩꯔꯤꯗ
ꯎꯝ
ꯇ꯭ꯔꯥꯏ ꯇꯧꯅꯤꯡꯕ
ꯇꯧꯋꯣ
ꯇꯧꯒꯗꯧꯅꯦ
ꯑꯥ ꯑꯩꯗꯤ ꯊꯥꯏꯅ ꯑꯗꯨ ꯑꯦꯕꯣꯀꯥꯗꯣ ꯆꯥꯕꯖꯦ
ꯎꯝ
ꯍꯩꯅꯗꯦ ꯆꯥꯕꯗ ꯑꯗꯣ ꯍꯩꯅꯗꯦ ꯍꯥꯏꯗꯤ ꯆꯥꯗ꯭ꯔꯤꯀꯥꯟꯗ ꯃꯁꯛꯇꯨ ꯎꯀꯥꯟꯗ ꯆꯥꯅꯤꯡꯕꯗꯣ ꯄꯣꯛꯇꯦꯕ
ꯑꯥ
ꯑꯗꯣ ꯑꯩꯈꯣꯏ ꯍꯣꯁꯇꯦꯜ ꯂꯩꯕꯀꯥꯟꯗ ꯄꯣꯔꯛꯄꯀꯣ
ꯑꯥ
ꯑꯗꯩꯗ ꯃꯣꯏꯅ ꯑꯗꯨꯝ ꯏꯁꯄꯨꯟꯅ ꯇꯧꯔ ꯀꯣꯠꯂꯥ ꯆꯥꯕ
ꯑꯥ
ꯑꯗꯩꯩꯗꯨꯗ ꯑꯩꯖꯨ ꯇꯦꯁ ꯇꯧꯒꯤꯕꯥꯅꯦꯕ
ꯃꯥ ꯃꯥꯖꯦ ꯐ꯭ꯔꯨꯠꯇꯨꯗꯒꯤ ꯗꯥꯏꯔꯦꯛ ꯑꯗꯨꯝ ꯀꯣꯠ ꯌꯥꯗꯏꯅꯦ
ꯌꯥꯏꯌ‌ꯦ
ꯑꯣ ꯃꯑꯣꯡ ꯑꯃꯅꯤꯅꯦ
ꯃꯥꯟꯅꯦ ꯑꯗꯣ ꯑꯩ ꯍꯩꯅꯕꯗꯤ ꯑꯣꯏꯗꯦ
ꯎꯝ